ꯑ
ꯍꯥꯎ ꯀꯩꯗꯧꯔꯤ ꯍꯜꯂꯣ ꯇꯥꯏꯌꯦ
ꯑꯣ ꯆꯥꯛ ꯊꯣꯡꯒꯦ ꯇꯧꯔꯤꯌꯦ ꯅꯪꯗꯤ
ꯑꯩꯁꯨ ꯆꯥꯛ ꯑꯩꯁꯨ ꯑꯆꯥꯄꯣꯠ ꯆꯥꯔꯤ ꯆꯥꯛꯄꯨꯗꯤ ꯊꯣꯡꯗꯣꯏꯅꯦ
ꯄꯦ ꯆꯄꯣ ꯆꯥꯏꯅ ꯍꯥꯏ ꯍꯥꯏ ꯆꯦ
ꯃꯦꯒꯤ ꯆꯔꯤ ꯆꯥꯒ ꯅꯨꯡꯗ ꯅꯨꯡꯗꯥꯡ ꯋꯥꯏꯔꯝꯒꯤ
ꯑꯣꯏꯗꯤ ꯅꯨꯡꯗꯥꯡ ꯇꯥꯔꯦ ꯅꯣꯏ ꯅꯨꯡꯗꯥꯡ ꯋꯥꯏꯔꯝ ꯑꯣꯏꯔꯤꯕꯣ
ꯑꯣꯏꯗꯤꯌꯦ ꯑꯩꯈꯣꯏꯗꯤ ꯅꯨꯡꯗꯥꯡꯅ ꯑꯗꯣ ꯑꯁꯤ ꯍꯦꯛ ꯆꯥ ꯂꯣꯏꯕꯣ ꯆꯥꯛ ꯊꯣꯡꯉꯅꯤ ꯑꯗꯨ ꯆꯥꯔꯅꯤ
ꯇꯤ ꯆꯥꯎꯈꯠꯂꯦꯍꯦ ꯑꯩꯈꯣꯏꯗꯤ ꯄꯨꯃꯝ ꯃꯝꯃꯦ ꯅꯣꯡꯕꯨ ꯇꯥꯏ
ꯅꯣꯡ ꯇꯥꯏꯌꯦ ꯃꯥ ꯅꯨꯡꯉꯥꯏꯇꯦ ꯌꯥꯝꯅ ꯑꯗꯨꯗꯤ ꯅꯪ ꯏꯪꯉꯝꯃꯅꯤ
ꯀꯟꯅ ꯅꯠꯇꯦꯗ ꯀꯥꯞꯕꯛ ꯀꯥꯕꯛꯅꯤꯅ ꯈꯤꯛꯄꯅꯤꯗ ꯆꯥꯛꯅꯪꯅ ꯊꯣꯡꯗꯣꯏꯔꯣ
ꯊꯣꯡꯗꯣꯏꯅꯦ
ꯑꯣ
ꯅꯣꯏꯁꯖꯨ ꯅꯪ ꯊꯣꯡꯉꯤꯔ
ꯊꯣꯡꯗ꯭ꯔꯤ ꯊꯣꯡꯒꯦ ꯇꯧꯔꯤ ꯊꯣꯡꯒꯤꯔꯣꯏ ꯉꯥꯍꯥꯛ ꯂꯩ ꯊꯣꯡꯅꯤ
ꯀꯩ ꯏꯟꯖꯥꯡ ꯊꯣꯡꯗꯣꯏꯕ
ꯍꯪꯒꯥꯝ ꯅꯣꯏꯗꯤ ꯀꯩ ꯊꯣꯡꯗꯣꯔꯔꯕ
ꯀꯣꯕꯤ ꯃꯁꯣꯏ ꯊꯣꯡꯅꯤ ꯄꯥꯛꯅꯝꯑꯝꯒ ꯅꯝꯅꯤ
ꯑꯁ ꯍꯥꯎꯔꯅꯤꯗ ꯑꯁ ꯑꯩꯌꯣ ꯑ ꯊꯣꯝꯗꯅꯤꯗꯅꯥ ꯑꯥ
ꯑꯩꯈꯣꯏ ꯆꯦꯒꯤ ꯊꯥꯅꯕ ꯀꯩꯅꯣ ꯎꯝ ꯎ ꯃꯣꯔꯣꯛ ꯑꯆꯥꯔ ꯁꯦꯝꯒꯦꯅ ꯎ ꯃꯣꯔꯣꯛ ꯁꯣꯏꯔꯝꯕꯅꯦ
ꯎꯃꯨꯔꯣꯛ ꯑꯥꯆꯥ ꯑꯁ ꯅꯪ ꯂꯩꯕꯗꯒꯤ ꯅꯣꯏ ꯏꯆꯦꯗꯣ ꯑꯍꯥꯎ ꯑꯍꯥꯎꯕ ꯆꯥꯗꯣꯔꯕ
ꯎꯝ ꯑꯩ ꯂꯩꯕꯗꯒꯤ ꯑꯩ ꯂꯩ ꯑꯩ ꯂꯩꯕꯗꯩ ꯃꯣꯏꯗꯤ ꯃꯌꯥꯝ ꯆꯥꯖꯔꯝꯅꯤꯗ ꯃꯣꯏꯅꯗꯤ ꯑꯩꯒꯤ ꯅꯣꯡꯇ ꯀꯩꯝ ꯁꯦꯝꯕꯤꯔꯛꯇꯦ ꯑꯩꯅ ꯃꯣꯏꯒꯤ ꯁꯦꯝꯕꯤꯕꯇꯪ ꯍꯩꯇꯕꯩ
ꯅꯪꯗꯤ ꯑꯐꯕꯤꯅꯦꯃꯦ ꯑꯗꯨꯒꯤꯅꯦꯃꯤ
ꯃꯣꯏꯅ ꯁꯦꯝꯗꯔꯤꯁꯦ ꯍꯩꯇꯕꯩ ꯅꯠꯇꯦ ꯁꯦꯝꯕꯤꯒꯦꯅ ꯈꯟꯗꯕꯩꯅꯤ ꯁꯦꯝꯕꯤꯒꯦꯅ ꯈꯜꯂꯗꯤ ꯇꯝ ꯌꯥꯏ ꯅꯠꯇ꯭ꯔ ꯔꯣꯁꯨꯕꯂꯥ
ꯃꯥꯅꯦ ꯈꯟꯒꯗꯕꯅꯦ ꯁꯦꯝꯕꯤꯅꯤꯡꯗꯕ ꯕꯩꯅꯦ ꯍꯥꯏꯖꯜꯂꯣ ꯑꯗꯨ ꯌꯥꯔꯗꯤ ꯅꯪꯅ ꯅꯣꯏꯆꯦꯒꯤꯗꯤ ꯐꯖ ꯁꯦꯝꯕꯤꯕꯅꯤ
ꯁꯦꯝꯕꯤꯌꯦ ꯑꯩꯈꯣꯏ ꯆꯦꯒꯤꯗ ꯅꯠꯇꯦꯍꯦ ꯃꯨꯇꯥꯕꯤ ꯇꯣꯡꯃꯨꯇꯥꯕꯤꯒꯤꯁꯨ ꯁꯦꯝꯕꯤ ꯇꯣꯡꯒꯤꯁꯨ ꯁꯦꯝꯕꯤ ꯑꯩꯗꯤ ꯇꯣꯝꯒꯤ ꯇꯤꯐꯤꯟ ꯄꯨꯕꯒꯤ ꯑꯩ ꯁ꯭ꯀꯨꯜ ꯆꯠꯄꯩ ꯇꯤꯐꯤꯟ ꯄꯨꯕꯩ ꯑꯩꯅ ꯅꯨꯡ ꯇꯤꯒꯤ ꯑꯍꯥꯎ ꯑꯍꯥꯎꯕ ꯃꯌꯥꯝ ꯊꯣꯡꯉꯒꯅꯦ ꯍꯥꯞꯄꯤ ꯆꯠꯂꯣꯍꯦ ꯆꯥꯛ ꯏꯟ ꯀ‌ꯣ
ꯎꯝ
ꯍꯣꯏꯅꯦ ꯂꯥꯞꯄꯅꯤꯅ ꯃꯥꯗꯤ ꯍꯣꯁꯇꯦꯜ ꯂꯩꯅꯦ ꯍꯥꯏꯕ꯭ꯔꯣ ꯀꯩꯅꯣꯝ ꯍꯥꯏ ꯀꯥꯏꯅ
ꯑ ꯍꯣꯁꯇꯦꯜ ꯕꯨꯗꯤ ꯂꯩ ꯗꯨꯅꯤ ꯃꯊꯪ ꯊꯥꯗꯩ ꯂꯩꯅꯦꯌꯦ ꯂꯥꯞꯄꯅꯤꯅ ꯆꯥꯛꯇꯨꯖꯨ ꯐꯖꯅ ꯆꯥꯗꯔ꯭ꯦꯗꯅ ꯑꯗꯨ ꯗꯨꯅ
ꯎꯝ ꯀꯅꯥ ꯀꯅꯥ ꯆꯠ ꯂꯤꯕ ꯃꯥꯗꯤ
ꯃꯥꯒ ꯃꯃꯥꯟꯅꯕꯤ ꯂꯟꯆꯦꯟꯕꯤꯅ ꯑꯃ ꯁꯥꯟꯇꯤꯄꯨꯔꯗꯒꯤ
ꯑꯣ ꯀꯩ
ꯅꯣꯏ ꯆ‌ꯦ ꯍꯣꯏꯗꯁꯨ ꯆꯜꯅꯣ ꯋꯥꯔꯤ ꯁꯥꯟꯅꯅꯕ
ꯑꯩ ꯍꯥꯞꯆꯟꯒꯦ ꯇꯧꯔꯤꯅꯦ ꯑꯗꯨꯒꯤ ꯇ꯭ꯔꯥꯏ ꯇꯧꯕꯒꯤ ꯅꯉꯣꯟꯗꯥ ꯍꯥꯟꯅ ꯇꯧꯔꯛꯄꯅꯤꯗ
ꯑꯣ ꯍꯥꯞꯆꯤꯜꯂꯣ ꯑꯗꯨꯗꯨꯒ ꯃꯣꯏꯁꯨ ꯌꯥꯔꯛꯑꯀꯥꯟꯗ ꯃꯣꯏꯅ ꯑꯃꯨꯛ ꯃꯤ ꯃꯊꯪ ꯃꯊꯪ ꯇꯧꯅꯕ
ꯍꯣꯏ
ꯑꯩ ꯅꯍꯥꯟ ꯏꯅꯝꯃꯒ ꯇꯧꯅꯕꯗꯨꯗꯤ ꯀꯩꯇꯥꯔꯦ ꯗꯥꯕꯤꯌꯣꯖꯤꯀꯤ ꯑꯦꯀꯥꯎꯟ ꯍꯥꯞꯄꯒ ꯑꯗꯨ ꯅꯨꯃꯤꯠꯀꯤꯗꯨ ꯒ꯭ꯌꯥꯟ ꯃꯦꯟ ꯇꯥꯈꯤꯗꯗꯤ ꯐꯖꯅꯁꯨ ꯁꯪꯅꯗꯕꯒꯤ ꯁꯥꯟꯅꯗꯦ
ꯎꯝ ꯉꯥꯏꯍꯥꯛ ꯂꯩꯔꯦ ꯃꯥꯔꯆꯤꯗꯨ ꯇꯧꯔ ꯂꯣꯏꯔꯦ ꯉꯥꯏꯍꯥꯛ ꯂꯩꯔꯦ ꯄꯥꯎꯁꯤꯗꯥ ꯇꯧꯔꯦ ꯉꯥꯏꯍꯥꯛ ꯂꯩꯔ ꯗꯤꯟꯗꯤꯟꯗ ꯑꯃꯨꯛ ꯇꯧꯔꯁꯤ
ꯗꯤꯟꯗꯤꯟꯒꯤꯁꯨ ꯇꯧꯕ ꯌꯥꯔꯦꯅ ꯍꯥꯏꯕꯅꯦ
ꯑ ꯍꯥꯏꯕꯅꯦ ꯃꯥꯥꯏꯅꯍꯥꯟ ꯍꯥꯞꯄꯦ ꯍꯥꯏꯕꯅꯦ
ꯎꯝ ꯑꯗ ꯃꯥꯒꯤꯗꯤ ꯍꯥꯏꯗꯤ
ꯎ
ꯃꯉꯣꯟꯗꯗꯤ ꯍꯣꯏ ꯃꯉꯣꯟꯗꯗꯤ ꯀꯩꯁꯨ ꯈꯪꯉꯣꯏꯗꯅ ꯑꯗꯨꯅ ꯀꯥꯟꯅꯔꯣꯏꯗ ꯐꯗꯅ ꯅꯣꯏꯩꯅ ꯇꯟꯗꯅ ꯍꯥꯏ ꯇꯧꯗꯕ
ꯀꯩꯁꯨ ꯀꯥꯏꯗꯗ ꯇꯧꯁꯟꯕ ꯑꯗꯨꯝ ꯌꯥꯎꯖꯔ ꯂꯩꯔꯝ ꯗꯣꯏꯅꯤ ꯑ ꯅꯪ ꯌꯦꯃꯗ ꯒꯔꯤ ꯉꯁꯨ ꯇꯧꯔꯕ
ꯀꯩꯅꯣꯒꯤ ꯃꯣꯏꯗꯣ ꯑꯦꯛꯖꯥꯝ ꯍꯥꯏꯗꯣꯛꯑ ꯃꯇꯨꯡꯗ ꯇꯧꯅꯗꯣꯏꯔ ꯈꯪꯗꯤꯌꯦꯦ ꯇꯦꯁꯟ ꯍꯅ ꯇꯧꯔꯒꯦꯁꯇ꯭ꯔꯦꯁꯟ ꯇꯧꯗ ꯈꯜꯂꯛꯑꯗꯤ ꯑꯦꯠꯃꯤꯁꯟ ꯇꯧꯗꯣꯏꯔꯝꯒꯅꯤ
ꯃꯣꯏ ꯑꯦꯛꯖꯥꯝ ꯇꯧꯔꯤꯒꯨꯝ ꯇꯧꯕꯅꯦ ꯍꯧꯖꯤꯛ
ꯎꯝ ꯇꯧꯔꯤꯕꯅꯤ
ꯎꯝ ꯤꯟꯗꯤꯤꯟꯗꯨꯁꯨ ꯁꯥꯏ ꯅꯤꯔꯟꯖꯅꯥꯒꯤ ꯑꯦꯛꯖꯥꯝ ꯊꯥꯕ ꯆꯠꯀꯅꯦꯅ ꯍꯥꯏꯕꯅꯦꯕ
ꯎꯝ ꯍꯌꯦꯡ ꯃꯣꯏ ꯃꯆꯥꯒꯤ ꯀꯩꯅꯣ ꯆꯎꯝꯕ
ꯍꯣꯏ ꯇ ꯆ ꯑꯎꯕꯥꯁꯨ ꯔꯈꯔꯣꯅ ꯀꯥꯏ
ꯀꯣꯛꯇ ꯉꯥꯏꯔꯗꯨꯕꯣ ꯆꯥꯎꯝꯕ
ꯊꯥꯒ ꯁꯥꯒꯤꯈꯤꯕꯅꯦ ꯍꯥꯏꯕ ꯍꯧꯖꯤꯛ ꯃꯣꯏ ꯐꯣꯟ ꯄꯨꯁꯟ ꯌꯥꯗ꯭ꯔꯦ ꯍꯥꯏꯕꯅꯦꯕ
ꯏ ꯀꯩꯀꯥꯟꯗꯕꯗꯤ ꯆꯦꯛꯁꯤꯜꯂꯤꯕ ꯃꯣꯏꯅ ꯑꯃꯨꯛ
ꯍꯟꯗꯛꯀꯤ ꯃꯃꯣꯏꯅꯣꯗꯤꯗꯤ ꯁꯣꯛꯈ꯭ꯔꯗꯨꯗꯤ
ꯀꯩꯅꯣ ꯇꯧꯕꯗꯤ ꯌꯥꯕ ꯃꯤ ꯑꯇꯣꯞꯄꯅ ꯆꯪꯕꯗꯤ ꯌꯥꯕ ꯑꯗꯨꯒ ꯐꯣꯟ ꯄꯦꯁꯟꯗ ꯌꯥꯗꯕ
ꯆꯦꯛ ꯇꯧꯕ ꯇꯧꯗꯕꯗꯨꯗꯤ ꯈꯪꯗ꯭ꯔꯦ ꯍꯟꯗꯛꯀꯤ ꯊꯣꯛꯄꯗꯣ
ꯎꯝ ꯑꯗꯣ ꯄꯥꯁ ꯇꯧꯅꯕ ꯈꯛꯀꯤ ꯄꯥꯁ ꯇꯧꯅꯕ ꯈꯛꯀꯤ ꯏꯕꯕꯨꯗꯤ ꯀꯩꯁꯨ ꯌꯥꯝ ꯂꯨꯔꯣꯏꯗ
ꯎꯝ ꯑꯗꯨꯕꯨꯗꯤ ꯋꯥꯔꯤ ꯈꯔ ꯇꯥꯔꯣ ꯑꯗꯨꯒ ꯑꯗꯨꯝ ꯏꯁꯜꯂꯣꯅ ꯍꯥꯏꯔꯝꯕꯅꯤ
ꯐꯔ ꯇꯥꯔꯅꯤ ꯃꯅꯤ
ꯃꯥꯅꯦ ꯃꯅꯤ ꯑꯦ ꯤꯟꯤꯟꯗꯤ ꯃꯅꯤꯄꯨꯔꯔꯤ ꯍꯩꯗꯗꯤ ꯏꯔꯗꯨꯗꯤ
ꯍꯣꯏ
ꯑꯌꯥꯝ ꯏꯗꯣꯏꯅꯣꯗ ꯄꯥꯁ ꯃꯤꯒꯤ ꯇꯧꯕꯤꯕꯕꯨ ꯄꯥꯁ ꯃꯥ ꯈꯛꯇꯪ ꯏꯔ ꯂꯣꯏꯔ
ꯎꯝ ꯑꯦ ꯏꯕꯥꯅꯤꯗꯔꯣꯅ ꯊꯨꯕꯥꯏꯏꯗꯣꯛꯅꯪ ꯑꯣꯔ ꯂꯣꯏ ꯍꯥꯏꯗꯣꯛꯈ꯭ꯔꯦꯅꯦ
ꯀꯩꯁꯨ ꯀꯥꯏꯗꯦꯗ ꯁꯤꯒꯤ ꯑꯩꯔꯣ ꯑ ꯊꯨꯁꯤꯗꯤ ꯌꯥꯝ ꯂꯨꯕ ꯅꯠꯇꯕꯨ ꯃꯤꯅꯤꯁꯇꯔ ꯑꯗꯨ ꯇꯧꯋꯦ ꯍꯥꯏꯕ ꯊꯕꯣ
ꯈꯇ
ꯎꯝ ꯑꯦ ꯄꯥꯔꯁꯣꯅꯦꯜ ꯑꯦꯇꯦꯛꯀ ꯇꯧꯔꯛꯇꯣꯏꯖꯥꯠꯔꯥ
ꯑꯗꯨꯅꯦ ꯅꯣꯏꯅ ꯑꯗꯨ ꯈꯪꯗꯤꯦ ꯈꯪꯗꯅ ꯑꯗꯨꯒꯤ ꯃꯔꯝꯗꯤ ꯃꯤꯡꯆꯠ ꯊꯤꯅꯕ ꯍꯥꯏꯕ ꯀꯥꯏꯗ ꯍꯥꯏꯔꯛꯑꯕ
ꯑꯦ ꯑꯩꯈꯣꯏ ꯄ꯭ꯔꯦꯡ ꯇꯧꯕꯅꯦ ꯍꯥꯏꯅꯤ
ꯍꯌꯦꯡ ꯐꯥꯎꯕ ꯂꯥꯛꯑꯕꯅꯤ ꯐꯥꯔꯤꯁꯦ
ꯑꯣꯏ ꯇꯅꯤꯒꯣ
ꯍ ꯑꯣ ꯍꯣꯁꯇꯦꯜ ꯑꯦ ꯍꯣꯁꯇꯦꯜ ꯉꯔꯒ ꯀꯔꯤꯕꯅ ꯑꯔ ꯔꯊ ꯑꯃ ꯨꯛ ꯂꯥꯛꯇꯧꯔꯤ ꯍꯥꯏꯔ ꯀꯣꯟꯅ ꯍꯥꯏꯔꯒꯦ
ꯍꯥꯏꯔꯛꯑꯣ
ꯍꯣꯏ ꯀꯣꯟꯅ ꯍꯥꯏꯔꯒꯦ ꯅꯣꯔꯃꯦꯟꯗ
ꯑꯁ ꯍꯥꯏꯔꯛꯑꯣꯍꯦ ꯑꯗꯨꯝ ꯀꯩꯁꯨ ꯇꯧꯔꯣ
ꯀ ꯂꯩꯒ
ꯃꯤ ꯃꯃꯤꯡ ꯍꯥꯏꯗꯕꯤꯗ ꯍꯥꯏꯔꯛꯎ ꯀꯩꯅꯣ
ꯃꯤ ꯃꯃꯤꯡ ꯌꯥꯎꯗꯕꯤꯗ
ꯑꯥ
ꯑꯍ ꯀꯁꯤ ꯇꯧꯅ ꯗꯦꯗ ꯋꯥꯔ ꯇꯧꯅꯕꯩ ꯋꯥꯅꯤ
ꯍꯍ
ꯎꯝ
ꯋꯥꯔꯤꯖꯦ ꯐꯔꯦ ꯐꯔꯦ ꯍꯣꯔꯦꯟ ꯀꯣꯅ ꯍꯦꯛ ꯃꯦꯁꯦꯖ ꯇꯔꯥ ꯆꯨꯝꯅꯈꯤꯗ ꯑꯗꯨꯗ ꯍꯥꯏꯅꯔꯁꯤ
ꯍꯥꯏꯅꯔꯖꯤ ꯍꯥꯏꯅꯔꯖꯤ ꯑꯗꯨ ꯍꯥꯏꯔꯒ ꯅꯍꯥꯟ ꯃꯥꯔꯁꯤꯗ ꯖꯒꯣꯏ ꯁꯋꯥꯏꯗꯅ ꯅꯪ ꯎꯔꯕ
ꯎꯔꯦ
ꯅꯩꯕꯅꯦ ꯃꯥ
ꯅꯩꯌꯦ ꯗꯤꯟ ꯅꯕꯥꯅꯤꯁꯨ ꯅꯩꯌꯦ
ꯎꯝ ꯗꯤꯟ ꯑꯩꯈꯣꯢꯅꯤꯒꯤ ꯑꯥ
ꯅꯪꯕꯨ ꯊꯤꯕ ꯐꯪꯗꯅꯕ
ꯃꯅꯤꯡꯉꯣꯝ ꯑꯩ ꯑꯗꯨ ꯍꯥꯏꯔꯒ ꯗꯤꯟꯗ ꯊꯣꯍꯧꯕꯗꯣ ꯈꯪꯗ꯭ꯔꯣ ꯃꯅꯤꯡ ꯃꯃꯥꯡ ꯂꯩꯊꯛ ꯂꯩ ꯈꯥꯛ ꯑꯣꯜꯂꯣ ꯍꯥꯏꯕ ꯃꯇꯥꯡꯉꯁꯤꯅ ꯐꯣꯟꯒ ꯂꯣꯏ ꯑꯣꯟꯊꯣꯛꯅꯔꯛꯄꯗꯣ
ꯈꯪꯗꯦꯌꯦ ꯎꯍꯧꯗ꯭ꯔꯦ ꯑꯩ ꯕꯥꯕ ꯑꯣꯢꯍꯧꯗ꯭ꯔꯦ ꯁ꯭ꯇꯦꯇꯁ ꯃꯌꯥꯝ ꯃꯊꯪ ꯃꯊꯪ ꯗꯛ ꯗꯛ ꯗꯛ ꯌꯦꯡꯕꯗ꯭ꯔꯥ ꯑꯅ꯭ꯔꯒ ꯌꯦꯡ ꯐꯠꯇꯕꯗ ꯑꯝꯗꯤ ꯌꯥꯎꯔꯝꯃꯅꯤ
ꯃꯥꯅ ꯀꯛꯈꯤꯕꯅ ꯍꯥꯟꯕꯒꯨꯝꯕ ꯑꯃ ꯇꯧꯔꯝꯕꯅꯤ ꯑꯗꯨꯗꯤ
ꯑꯧ
ꯑꯗꯨꯒ ꯂꯤꯊꯣꯏꯕ ꯑꯩꯈꯣꯏ ꯗꯥꯟꯁ ꯇꯧꯕꯗꯣ ꯑꯗꯨꯗꯤ ꯌꯥꯝ ꯅꯨꯡꯉꯥꯏꯕꯅꯦ
ꯑꯣ ꯑꯗꯨꯅꯀ ꯀꯩ ꯑꯣꯏꯗꯤ ꯇꯧꯋꯤꯅꯣ
ꯑꯗꯨꯗꯤ ꯀꯩꯅꯣ ꯇꯧꯕꯅꯤꯗ ꯍꯧꯖꯤꯛꯀꯤ ꯀꯜꯆꯔꯦꯜ ꯅꯥꯏꯠ ꯂꯩꯕ ꯅꯨꯃꯤꯠꯇꯣ ꯑꯔꯣꯏꯕ ꯅꯨꯃꯤꯠꯇꯣ ꯑꯗꯨꯏꯗ ꯉꯥꯛꯇꯪ ꯕ꯭ꯔꯦꯛ ꯊꯥꯔꯤꯀꯥꯟꯗ ꯑꯩꯈꯣꯏ ꯃꯌꯥꯝ ꯔꯦꯁ ꯇꯕ ꯆꯠꯄꯅꯦꯕ ꯃꯥꯔꯁꯤ ꯍꯣꯏ ꯖꯒꯣꯏ ꯇꯝꯕ ꯑꯣꯏꯅ ꯑꯗꯨ꯭ꯔ ꯇꯧꯕꯅꯤꯅ
ꯗ ꯌꯥꯏꯃꯔꯟ ꯁꯥꯗꯣꯔꯛꯑꯦ
ꯁꯥꯗꯔ ꯌꯥꯏ ꯃꯔ ꯅꯩꯈ꯭ꯔꯦ ꯅꯩꯈ꯭ꯔꯦ ꯑꯗꯨ ꯍꯥꯏꯔꯒ ꯅꯦꯄꯣꯂꯤꯌꯥꯂꯤꯌꯥꯟꯁꯤ ꯁꯦꯛꯁ ꯌꯥꯕ
ꯀꯩꯀꯩ ꯁꯦꯏꯅꯣꯕ
ꯑ ꯑ ꯅꯨꯄꯤ ꯏꯁꯩꯅꯦ ꯅꯨꯄꯤꯒꯤ ꯅꯨꯄꯥꯅ ꯁꯛꯄꯕꯨ ꯅꯨꯄꯥꯅ ꯁꯛꯄ ꯅꯨꯄꯤ ꯁꯛꯄ ꯑꯣ ꯉꯥꯎꯏꯤ ꯍꯥꯏꯅꯕ ꯅꯨꯡꯁꯤꯕ ꯎꯏꯔꯦ ꯑꯩꯗꯤ ꯑꯉꯥꯎꯕꯤꯕ ꯑꯉꯥꯎꯕ ꯍꯥꯏꯗꯕꯤꯗ
ꯑꯣ
ꯑꯗꯨꯗ ꯃꯥ ꯑꯗꯣ ꯃꯥꯗ ꯃꯃꯥꯏ ꯑꯗꯨꯝ ꯈꯨꯝꯖꯂ ꯂꯩꯔꯦꯀꯣ ꯏꯁꯩ ꯁꯛ ꯁꯛ ꯃꯃꯥꯏ ꯀꯥꯞꯕ ꯀꯥꯞꯕ ꯈꯨꯝꯃꯒ ꯂꯩꯔꯦꯕꯀꯣ ꯑꯗꯨꯒ ꯅꯤꯊꯣꯏꯗ ꯍꯥꯏꯌꯦꯌꯦ ꯅꯤꯊꯣꯏ ꯑꯩ ꯑꯊꯛ ꯌꯧꯔꯀꯥꯟꯗ ꯏꯁꯩ ꯁꯨꯝ ꯁꯜꯂꯀꯥꯟꯗ ꯄꯥꯈꯠꯂ ꯀꯞꯅꯤꯡꯉꯩꯅꯤꯅꯦ ꯑ ꯑꯗꯩꯗꯤ ꯋꯥꯗ ꯌꯥꯎ
ꯀꯔ ꯀꯔꯤ ꯈꯣꯟꯗꯗ ꯃꯤꯁꯒ ꯈꯣꯝꯖꯤꯟꯕꯗꯣ
ꯃꯥꯗꯣ ꯏꯍꯥꯟ ꯍꯥꯟꯕꯅꯦ ꯍꯥꯏꯕꯅꯦꯍꯥꯟ ꯁꯨꯝ ꯏꯁꯩ ꯁꯛꯄꯗ ꯑꯗꯨꯅ ꯑꯥꯟꯕ ꯑꯣꯏꯔꯝꯒꯅꯦꯕ ꯃꯥ ꯍꯥꯏꯕꯗꯨꯁꯨ ꯃꯃꯥꯡꯗ ꯇꯥꯈꯤꯗꯦꯕ ꯑꯗ ꯃꯇꯣꯟꯇꯒ ꯁꯛꯄꯗꯨꯗ ꯄꯥꯈꯠꯄꯗꯣ ꯃꯤ ꯑꯅꯤ ꯑꯍꯨꯝ ꯁꯛꯃꯤꯟꯅꯔꯝꯃꯗꯤ ꯐꯗꯧꯕ
ꯇꯦꯛ
ꯑꯥ ꯃꯈꯣꯟꯗꯣ ꯌꯥꯝꯗꯤ ꯄꯤꯛꯑꯦ ꯑꯗꯨꯁꯨ ꯁꯛꯄ ꯇꯥꯕꯁꯨ ꯅꯨꯡꯉꯥꯏ ꯑꯦ ꯃꯥ ꯏꯁꯩ ꯁꯛꯄ ꯑꯗꯨꯝ ꯍꯩꯕꯅꯦ ꯑꯩ ꯉꯍꯋꯥꯏ ꯇꯥꯈ꯭ꯔꯦ ꯐꯣꯟꯗ ꯑꯆꯥꯥ
ꯐꯣꯟꯁꯦ ꯍꯦꯛ ꯍꯦꯛ ꯇꯧꯅꯁꯤꯍꯦ
ꯇꯧꯅꯦꯦ
ꯅꯪꯒꯤ ꯑꯩꯅ ꯀꯩꯀꯥꯎ ꯌꯥꯗ꯭ꯔꯦ ꯈꯣꯠꯇ꯭ꯔꯦ ꯍꯥꯏꯕꯗꯨ ꯍꯧꯖꯤꯛ ꯌꯥꯔꯕꯣ
ꯑꯩ ꯀꯣꯟ ꯌꯥꯔꯦ
ꯐꯔꯦ ꯐꯔ
ꯎꯝ ꯍꯧꯖꯤꯛꯅ ꯀꯩꯅꯣ ꯇꯧꯔꯦ ꯑꯇꯣꯞꯄ ꯏꯁꯀꯦꯟ ꯍꯥꯟꯅ ꯀꯩꯅꯣ ꯇꯧꯕꯗ ꯅꯝꯕꯔꯗꯔ ꯊꯥꯅꯔꯝꯕꯗꯣ ꯊꯥ ꯌꯥꯗ꯭ꯔꯦ ꯍꯧꯖꯤꯛꯇꯤ ꯖꯤꯄꯦ ꯄꯥꯏꯕꯗꯤ ꯌꯥꯗ꯭ꯔꯦ ꯏꯁꯀꯦꯟ ꯇꯧꯔꯒ ꯑꯇꯣꯞꯄ ꯑꯣꯏꯅ ꯇꯧꯔꯒ ꯇꯧꯔꯦ ꯍꯧꯖꯤꯛꯅ ꯑꯃꯛ
ꯑꯅꯧꯒꯃꯃꯨ ꯇꯧꯔꯕꯥ
ꯇ꯭ꯔꯤꯛ ꯑꯃ ꯇꯧꯔꯦ ꯀꯅꯥꯝꯇꯗ ꯍꯥꯏꯗꯣꯛꯇꯕ ꯑꯃ
ꯈꯪꯉꯤ ꯈꯪꯉꯦ ꯅꯪꯕꯨꯗꯤ ꯌꯥꯝ ꯍꯩꯕꯅꯦꯅꯦ ꯐꯣꯟꯣꯟ ꯄꯥꯏꯕ
ꯍꯩꯕꯅꯦ ꯍꯩꯕꯅꯤ
ꯑꯩꯗꯤ ꯍꯩꯖꯗꯦ ꯍꯥꯏꯕ ꯑꯩꯗꯤ ꯐꯣꯇꯣ ꯊꯥꯒꯠꯀꯦ ꯇꯔ ꯑꯗꯨꯝ ꯊꯥꯒꯠꯇ꯭ꯔꯦꯗ ꯐꯣꯇꯣ ꯃꯌꯥꯝ ꯑꯃ
ꯊꯥꯒꯠꯂꯣ ꯑꯦ ꯑꯦ ꯑꯩ ꯍꯥꯏꯔꯤꯁꯦ ꯄꯣꯁꯀꯤꯗꯨꯅ ꯆꯪꯉꯦ ꯌꯥꯝ ꯂꯥꯡꯕꯩ ꯇꯥꯢꯄ ꯇꯧꯋꯦ
ꯑꯩꯅ ꯑꯃꯨꯛ ꯀꯩꯅꯣ ꯇꯧꯔꯝꯗꯥꯏꯗ ꯑꯩ ꯊꯥꯒꯠꯂꯝꯗꯥꯏꯗ ꯍꯪꯉꯛꯑꯒꯦ ꯐꯖꯅ ꯀꯣꯜ ꯇꯧꯔꯒ
ꯍꯪꯉꯣ ꯍꯉꯣꯑꯣ ꯑꯦ
ꯅ ꯇꯥꯕꯅꯤ
ꯑꯣ ꯑꯦꯟ ꯑꯦꯁ ꯑꯦꯁꯀꯤ ꯑꯈꯣꯏ ꯑꯣꯖꯥ ꯅꯨꯄꯥ ꯃꯅꯤꯄꯨꯔꯤꯒꯤ ꯑꯣꯖꯥ ꯅꯨꯄꯥ ꯑꯅꯦꯝꯕꯗꯣ ꯑꯗꯨ ꯎꯕꯗꯔ ꯈꯪꯗꯦ ꯀꯅꯥꯝꯇ ꯂꯥꯏꯛ ꯇꯧꯕꯤꯔꯛꯇ꯭ꯔꯦ ꯍꯥꯏꯕ
ꯑꯣ ꯑꯗꯨꯗꯤ ꯑꯩꯅ ꯅꯪ ꯃꯥ ꯊꯥꯒꯠꯂꯤꯗꯨꯕꯨ ꯌꯥꯕ꯭ꯔꯥꯅ ꯍꯪꯒꯦ ꯇꯧꯔꯝꯕꯅꯤꯅꯦ
ꯀꯩꯗꯧꯕꯒꯤ ꯌꯥꯔꯣꯏꯗꯣꯏꯅꯣ ꯍꯥꯏꯁꯦ ꯑꯦꯟ ꯑꯦꯁ ꯑꯦꯁꯀꯤ ꯑꯣꯖꯥ ꯑꯣꯏꯔꯒ
ꯃꯁꯥꯏ ꯑꯌꯥꯕ ꯌꯥꯎꯕ꯭ꯔꯅ ꯍꯪꯒꯦ
ꯀꯩꯁꯨ ꯀꯥꯏꯗꯦ ꯑꯗꯨꯗ ꯑꯦꯟ ꯑꯦꯁ ꯑꯦꯁꯀꯤ ꯄ꯭ꯔꯣꯒꯥꯝꯒꯤ ꯊꯥꯒꯠꯄꯅꯤꯅ
ꯍꯣꯏ ꯍꯣꯏ ꯌꯥꯏ ꯌꯥꯏ ꯐꯔꯦ ꯐꯔꯦ ꯎꯝ
ꯑꯗꯨꯗꯤ ꯑꯩꯁꯨ ꯊꯝꯃꯒꯦꯀꯣ ꯅꯪꯁꯨ ꯐꯖꯅ ꯂꯩꯖꯔꯣ
ꯍꯣꯏ ꯍꯣꯏ
ꯊꯝꯃꯦ ꯊꯝꯃꯦ ꯕ ꯕꯥꯢ ꯁꯥꯟꯅꯁꯤ ꯁꯥꯟꯅꯁꯤ ꯊꯝꯃꯦ ꯊꯝꯃꯦ